ꯍꯜꯂꯣ꯫
ꯑꯥꯎ꯫
ꯀꯩꯗꯧꯔꯤꯅꯣ꯫
ꯎꯝ ꯑꯗꯨꯝꯃꯛ ꯂꯩꯌꯦ꯫
ꯆꯥꯛ ꯆꯥꯔꯕꯣ꯫
ꯆꯥꯛꯁꯦ ꯆꯥꯛ ꯆꯥꯕꯗ ꯉꯥꯏꯔꯤꯌꯦ ꯍꯧꯖꯤꯛꯇ꯫
ꯀꯩꯒꯤꯅꯣ ꯊꯦꯡꯅ ꯆꯥꯏꯔꯣ꯫
ꯈꯣꯏꯒꯤꯀꯣ ꯀꯔꯤꯅꯣ ꯍꯋꯥꯏ ꯊꯣꯡꯕꯅꯦ ꯑꯗꯨꯗꯨꯒ ꯕꯦꯂꯦꯟꯗ꯭ꯔꯤ ꯀꯥꯡꯉꯥꯎ ꯑꯃꯅꯦ꯫
ꯀꯅꯥꯅ ꯊꯣꯡꯏꯅꯣ꯫
ꯃꯦꯁꯇ꯫
ꯑꯣ꯫
ꯅꯣꯏꯒꯤꯗꯤ꯫
ꯑꯈꯣꯏꯒꯤꯗꯨ ꯈꯣꯡꯗ꯭ꯔꯨꯝꯒ ꯍꯋꯥꯏ ꯖꯥꯔꯒ ꯆꯥꯏ꯫
ꯈꯣꯡꯗ꯭ꯔꯨꯝꯒ ꯍꯋꯥꯏꯖꯥꯔꯒ ꯊꯣꯡꯕ ꯌꯥꯕ꯭ꯔꯣ꯫
ꯍꯥꯥ
ꯑꯣꯕꯥ
ꯆꯥꯗ꯭ꯔꯤ
ꯎꯝ ꯍꯥꯎꯕꯅꯤ ꯆꯥꯎꯋꯣ ꯃꯅꯝꯒ ꯅꯨꯡꯁꯤꯔꯒ
ꯍꯋꯥꯏꯖꯥꯔ ꯊꯣꯡꯕ ꯆꯥꯅꯤꯡꯉꯤꯉꯣ ꯑꯩ ꯍꯋꯥꯏꯖꯥꯔ ꯑꯁꯦꯡꯕꯔꯣ ꯑꯀꯪꯕꯔꯣ
ꯑꯈꯣꯏꯗꯤ ꯇꯥꯕ꯭ꯔꯣ
ꯇꯥꯏꯌꯦ ꯇꯥꯏꯌꯦ
ꯑꯈꯣꯏꯗꯤ ꯍꯋꯥꯏꯖꯥꯔ ꯑꯀꯪꯕ ꯉꯥꯛ ꯆꯥꯏ ꯑꯗꯨꯒꯤ ꯍꯥꯏꯕꯅꯤꯗ
ꯅꯣꯏ ꯑꯗꯨꯝ ꯑꯥꯗ ꯌꯨꯝꯗ ꯍꯋꯥꯏꯖꯥꯔ ꯑꯀꯪꯕ ꯑꯗꯨꯝ ꯁꯦꯝꯃ ꯊꯝꯃꯕ꯭ꯔꯣ
ꯊꯝꯗꯦꯍꯦ ꯁꯤꯗ ꯄꯤꯔꯛꯄꯩ ꯋꯥꯅꯤ
ꯑꯣ ꯀꯣꯂꯦꯖ ꯆꯠꯇꯕ꯭ꯔꯣ
ꯍꯥ ꯎꯝ ꯍꯜꯂꯛ ꯑꯦ
ꯉꯁꯤꯗꯤ ꯉꯜꯂꯤꯅ
ꯉꯁꯤꯗꯤ ꯈꯔ ꯉꯜꯂꯦ
ꯎꯝ
ꯀꯩ ꯍꯥꯏꯕ
ꯉꯁꯤꯗꯤ ꯈꯔ ꯉꯜꯂꯦ ꯍꯥꯏꯕ
ꯉꯁꯤ ꯈꯔ ꯉꯟꯗꯦ ꯑꯪ
ꯑꯣ ꯏꯅꯥꯎꯄꯥꯗꯣ ꯆꯪꯈ꯭ꯔꯦ ꯉꯁꯤ
ꯅꯣ ꯅꯅꯥꯎꯄꯥ
ꯍꯣꯏ ꯉꯁꯥꯏꯒꯤ ꯃꯃꯥꯟꯅꯕꯗꯣ
ꯗꯧꯔꯕ ꯉꯁꯤ ꯆꯪꯈ꯭ꯔꯦ
ꯎꯝ
ꯝ ꯃꯥ ꯀꯩꯂꯝꯗꯩꯅꯣ
ꯀꯥꯏꯗꯥꯕ
ꯅꯪꯒ ꯊꯦꯡꯅꯕ ꯌꯥꯔꯅꯤꯌꯦ
ꯑꯣ ꯌꯥꯔꯅꯤ ꯅꯣꯡꯃ ꯊꯦꯡꯅꯔꯖꯦ
ꯏꯁ ꯅꫭꯡꯃ ꯊꯦꯡꯅ ꯊꯦꯡꯅꯔꯅꯤ
ꯏꯟꯅꯔꯛꯈꯤꯕꯖꯨ ꯌꯥꯏꯗ ꯔꯦꯗꯤ ꯑꯣꯏꯔꯗꯤ ꯄꯣꯟꯖꯥꯗ ꯂꯥꯛꯑꯣ ꯍꯥꯏꯌꫭ ꯑꯦ ꯁꯣꯔꯤ ꯁꯣꯔꯤ ꯏꯀꯥꯏꯖꯕꯅꯁꯨ ꯂꫭꯏꯔꯦ
ꯏꯁ ꯂꯥꯛꯆꯅꯤ ꯂꯥꯛꯆꯅꯤ
ꯀꯔꯤꯕ
ꯂꯥꯛꯆꯖꯅꯦꯕ
ꯎꯝ ꯆꯂꯥꯏ ꯉꯝꯖꯔꯔꫭꯏ ꯁꯨꯉꯝ
ꯎꯅꯧ ꯀꯩꯅꯣ ꯊꯦꯡꯅꯧ
ꯎꯝ
ꯅꯪ ꯗꯜꯂꯤꯗ ꯅꯣꯡꯃ ꯆꯠꯄꯗ ꯑꯗꯨꯝ ꯌꯥꯅꯤ ꯎꯅꯕ ꯅꯪ ꯗꯦꯜꯂꯤꯗ ꯌꯥꯝ ꯆꯠꯄ ꯗꯥꯏ
ꯎꯝ ꯆꯠꯂꯦ ꯑꯗꯨ ꯈꯪꯗꯦ ꯍꯟꯇꯀꯛ ꯀꯤꯗꯤ ꯆꯠꯇꯔꯤ ꯆꯠꯀꯦꯔꯥ ꯆꯇꯂꯣꯏꯔꯥ ꯈꯪꯗꯦ ꯗꯧꯔꯤꯅꯣ
ꯎꯝ ꯍꯨꯝ ꯁꯨꯅꯥ ꯀꯤꯔꯤꯑꯦ
ꯑꯣ
ꯐꯤ ꯑꯃꯃꯨꯛ ꯁꯥꯔꯒꯦꯅ ꯇꯧꯏꯅꯤ ꯍꯧꯕ
ꯎꯝ ꯁꯥꯎ ꯁꯥꯎ
ꯐꯤ ꯑꯅꯤꯇꯡ ꯉꯥꯏꯔꯦꯉꯣ ꯑꯩ ꯄꯤꯛ ꯍꯧꯖꯤꯔꯥ ꯍꯧꯔꯣꯏꯖꯤꯔꯥ ꯈꯜꯂꯤ
ꯈꯣꯛꯗꯔ꯭ꯨꯝ ꯃꯀꯨꯒꯤꯗꯣ ꯀꯩꯗꯧꯔꯦ ꯍꯥꯏꯅꯣ
ꯃꯄꯥꯟ
ꯎꯍꯨꯝ ꯀꯩ ꯍꯥꯏꯕꯥ
ꯁꯥ ꯂꯩꯇ꯭ꯔꯅ ꯑꯩꯈꯣꯏ ꯑꯁꯦꯡꯕꯗꯤ ꯁꯥꯔꯤꯉꯩꯗ ꯂꯧꯍꯧ ꯍꯥꯏꯅꯕꯅꯦꯕ
ꯀꯩꯅꯣ ꯍꯥꯏꯁꯦ
ꯀꯩꯅꯣ
ꯐꯥꯅꯦꯛ ꯁꯥꯔꯤ ꯀꯥꯟꯗ ꯂꯧ ꯍꯥꯏꯔꯣ
ꯑꯩꯗ ꯑꯁꯨꯝ ꯁꯥꯔꯤꯀꯥꯟꯗ ꯂꯧꯍꯧ ꯍꯥꯏꯅꯕꯅꯦꯕ ꯍꯥꯏꯗꯤ ꯁꯥꯕ ꯄꯥꯛ ꯄꯛ ꯂꯩꯕ ꯄꯥꯛ ꯉꯝꯅꯗꯦꯗꯅ ꯑꯗꯨꯒꯨꯝꯕꯗꯤ
ꯎꯝ
ꯅꯪꯒꯤꯖꯦ ꯔꯥꯅꯤ ꯍꯥꯏ ꯅꯠꯇ꯭ꯔꯣ
ꯑꯥꯈꯣꯏ ꯁꯥꯏꯖꯤꯅ ꯔꯥꯅꯤ
ꯎꯝ ꯂꯍꯧ ꯀꯩꯅꯦ
ꯔꯥꯅꯤꯁꯦ ꯐꯤ ꯃꯌꯥꯝꯃꯥ ꯂꯩꯌꯦꯕ ꯑꯗꯨꯗꯨꯒꯤ ꯀꯩꯅꯣ ꯇꯧꯕ ꯑꯃꯨꯛ ꯌꯥꯝꯃꯟꯂꯕꯒꯤ ꯈꯣꯏ ꯌꯣꯟꯗꯤ ꯌꯣꯟꯗ꯭ꯔꯕ ꯑꯩ ꯃꯤꯅꯥ ꯃꯨꯛ ꯌꯝꯃꯦꯅ ꯇꯧꯗꯅ ꯈꯪꯗꯦ ꯎꯝ
ꯄꯦ
ꯀꯩ ꯍꯥꯏꯅꯣ
ꯔꯥꯅꯤ ꯌꯥꯝ ꯂꯩꯔꯕ꯭ꯔꯣ
ꯂꯩꯔꯦ ꯔꯥꯅꯤ ꯕꯣꯂꯦꯔꯣꯗꯤ ꯌꯥꯝ ꯂꯩꯇ꯭ꯔꯤꯌꯦ ꯀꯩꯅꯣ
ꯎꯝ
ꯃꯤꯉꯣꯟꯗꯒꯤ ꯂꯧꯕ ꯑꯩꯈꯣꯏ ꯁꯥꯇ꯭ꯔꯀꯥꯟꯗ ꯃꯤꯉꯣꯟꯗꯒꯤ ꯂꯧꯕꯅꯦꯕ ꯑꯗꯣ ꯃꯆꯨꯕꯨꯗꯤ ꯁꯪꯗ꯭ꯔꯤꯌꯦ ꯑꯗꯨ ꯃꯒ ꯁꯨꯛꯏꯟ ꯏꯟꯅꯗꯕꯤꯗ ꯂꯩꯔꯤꯌꯦ ꯑꯗꯨꯑꯣꯏꯖꯨ ꯁꯨꯝ ꯁꯥꯖꯜꯂꯛꯑꯕꯅꯤꯅ ꯀꯩꯅꯣ ꯇꯧꯔꯛꯑꯕ ꯑꯗꯨꯗꯨꯒꯤ ꯔꯥꯅꯤꯖꯦ ꯑꯃ ꯑꯅꯤ ꯑꯍꯨꯝ ꯃꯔꯤ ꯃꯉꯥ ꯂꯩꯔꯦ ꯑꯗꯨꯝ ꯌꯥꯔꯦꯗ ꯑꯩꯗꯤ ꯄꯩꯁꯥ ꯑꯣꯏꯅ ꯑꯣꯟꯊꯣꯛꯅꯤꯡꯉꯕꯅꯤ
ꯑꯣꯟꯊꯣꯛꯑꯣ ꯑꯣꯟꯊꯣꯀꯥꯑꯣ ꯏꯃꯥꯏ ꯈꯔ ꯇꯧꯏꯍꯦ ꯅꯣꯏꯗꯤ
ꯇꯥꯔꯦ
ꯑꯗꯣ ꯑꯣꯟꯊꯣꯔꯛꯄ ꯅꯨꯃꯤꯠꯇ ꯌꯦꯟ ꯑꯍꯥꯎꯕ ꯆꯥꯁꯤꯅ
ꯎꯝ ꯆꯥꯅꯤ ꯔꯥꯅꯤꯖꯤꯗꯤ ꯃꯤꯖꯨ ꯄꯥꯛ ꯂꯩꯅꯕꯗꯤ ꯑꯣꯏꯗꯦꯗ ꯀꯩꯅꯣ ꯇꯧꯕꯒꯤ ꯍꯥꯏꯗꯤ ꯑꯌꯨꯛ ꯅꯨꯡꯗꯥꯡ ꯏꯟꯅꯅꯕꯒꯤ ꯑꯗꯩ ꯄꯩꯁꯥꯗꯨꯖꯨ ꯆꯥꯎꯕꯒꯤ ꯑꯗꯨꯝ ꯑꯣꯏꯔꯝꯃꯤꯅꯀꯣ ꯑꯌꯨꯛ ꯅꯨꯡꯗꯥꯡꯒꯤ ꯑꯣꯏꯔꯗꯤ ꯈꯔ ꯑꯗꯨꯝ ꯁꯤꯠꯄ ꯌꯥꯕ ꯅꯠꯇꯕꯤꯗ ꯑꯗꯨꯝ ꯑꯇꯥꯡꯕꯅꯤꯅ ꯃꯤ ꯄꯥꯛ ꯂꯩꯅꯕꯗꯤ ꯑꯣꯏꯗꯦ ꯗꯨꯝ ꯂꯂꫭꯟꯕꯤꯅꯕꯨꯗꯤ ꯂꯧꯋꯦ
ꯂꯨꯍꯣꯡ ꯃꯌꯥꯗꯒꯨꯝꯕ ꯂꯨꯍꯣꯡ ꯃꯌꯥꯗꯒꯨꯝꯕ ꯇꯧꯔꯛꯀꯅꯤ
ꯎꯝ ꯂꯨꯍꯣꯡꯕꯩ ꯁꯤꯖꯟꯒꯨꯝꯕ ꯑꯗꯩ ꯅꯤꯉꯣꯜ ꯆꯥꯛꯀꯧꯕꯗꯁꯨ ꯑꯗꯨꯝ ꯃꯣꯏꯒꯤ ꯗꯈꯤꯅꯥ ꯀꯩꯀꯩ ꯇꯧꯕꯒꯤ ꯑꯗꯨꯝ ꯇꯧꯔꯛꯑꯅꯤꯕ ꯅꯤꯡꯉꯣꯜ ꯆꯥꯛꯀꯧꯕ ꯂꯥꯛꯑꯣ ꯊꯣꯛꯂꯛꯑꯣ
ꯅꯤꯉꯣꯜ ꯆꯥꯛꯀꯧꯕ
ꯅꯤꯉꯣꯟ ꯆꯥꯀꯩꯕ ꯊꫭꯛꯂꯛꯑꯣꯏꯗ꯭ꯔ ꯍꯥꯏꯔꯣ
ꯊꯣꯛꯂꯛ ꯑꯣ
ꯑꯁ ꯈꯪꯗꯤꯌꯦ ꯑꯩꯈꯣꯏ ꯑꯦꯛꯖꯥꯝ ꯒ꯭ꯌꯥꯟ ꯇꯥꯗꯕꯤ ꯂꯩꯔꯦ ꯍꯧꯖꯤꯛꯀꯥꯟ ꯑꯗꯨꯒꯤ
ꯉꯍꯥꯝꯃꯨꯛ ꯏꯕꯥꯅꯤ ꯆꯠꯃꯤꯟꯅꯕꯗꯣ
ꯑꯗꯨꯒꯤ ꯐꯣꯇꯣꯒꯤꯗꯣ ꯂꯩꯔꯤꯕꯣ
ꯂꯩꯇ꯭ꯔꯦꯉꫭ ꯑꯩ ꯀꯩꯝꯇ ꯂꯩꯇ꯭ꯔꯦ ꯐꯣꯟꯖꯨ ꯁꯤꯟꯕꯒꯤ
ꯑꫭꯝ
ꯅꯪ ꯂꯩꯔꯤꯕꫭ
ꯑꯩꯉꯣꯟꯗ ꯂꯩꯕꯅꯦ ꯅꯣꯏ ꯅꯅꯥꯎꯄꯤꯅ ꯅꯝꯍꯟꯗꯥꯏ
ꯎꯝ
ꯅꫭꯛꯅꯤꯡꯉꯤ
ꯂꯩꯔꯗꯤ ꯊꯥꯔꯛꯑꯣ ꯑꯩꯉꯣꯟꯗ
ꯊꯥꯔꯛꯀꯦ ꯍꯧꯔꯦꯟ
ꯑꯩ ꯑꯗꯨꯒꯤꯗꯣ ꯑꯝꯇ ꯂꯩꯇ꯭ꯔꯦ ꯎꯝ ꯅꯃꯥꯟꯅꯕꯤ ꯂꯥꯛꯈ꯭ꯔꯕꯣ
ꯂꯥꯛꯈ꯭ꯔꯦ
ꯃꯥꯁꯨ ꯂꯩꯕ꯭ꯔ ꯗꯨꯗꯥ
ꯃꯥ ꯋꯥꯔꯤ ꯁꯥꯟꯅꯍꯧꯋꯤ
ꯀꯅꯥꯒ
ꯑꯣ ꯃꯥꯏ ꯐ꯭ꯔꯦꯟꯁꯤꯞ ꯌꯥꯝ
ꯅꯨꯄꯥꯒ
ꯑꯣꯏꯔꯝꯅꯤ
ꯎꯝ ꯕ꯭ꯂꯨ ꯕ꯭ꯂꯨꯅ ꯍꯛꯄ ꯄꯥꯝꯕ꯭ꯔ ꯍꯤꯒꯣꯛ
ꯍꯤꯒꯣꯛ ꯄꯥꯝꯕ꯭ꯔ ꯍꯥꯏꯔꯣ ꯄꯥꯝꯃꯦ ꯑꯩ ꯍꯤꯒꯣꯛ ꯌꯥꯝ
ꯑꯩꯖꯦ ꯑꯗꯨꯒꯤ ꯍꯤꯒꯣꯛꯇꯨꯗ ꯍꯤꯒꯣꯛ ꯁꯨꯖꯟꯒꯦꯅ ꯇꯧꯕꯅꯦ
ꯍꯤꯒꫭꯛ ꯁꯪꯖꯟꯕ
ꯌꯥꯝ ꯌꯥꯛꯃꯟꯒꯗ꯭ꯔ ꯈꯪꯗꯦꯕ ꯑꯩ
ꯌꯥꯝ ꯌꯥꯛꯄꯗꯤ ꯎꯝ ꯇꯜꯂꯦ ꯑꯗꯨ ꯑꫭꯏꯔꯁꯨ ꯑꯗꯨꯝ ꯍꯤꯒꯣꯛꯀꯨꯝꯕ ꯑꯗꯩꯗꯤ ꯏꯁꯀꯥꯏ ꯕ꯭ꯂꯨꯒꯨꯝꯕ ꯌꯥꯝ ꯄꯥꯝꯃꯦ ꯑꯩꯗꯤ
ꯑꯩꯁꯨꯅꯦ ꯎ
ꯑꯗꯣ ꯄꯤꯡ ꯑꯋꯥꯥꯎꯕꯖꯨ ꯄꯥꯝꯃꯦ꯫
ꯑꯋꯥꯎꯕ꯫
ꯑꯥ ꯑꯗꯨ ꯄꯤꯡ ꯍꯥꯏꯔꯒ ꯑꯩꯅ ꯄꯥꯝ ꯄꯤꯡꯁꯤ ꯃꯈꯜ ꯂꯩꯌꯦꯕ ꯑꯩꯅ ꯄꯥꯝꯗꯕ ꯄꯤꯡꯁꯨ ꯂꯩꯌꯦꯕ ꯑꯩꯅ ꯄꯥꯝꯕ ꯄꯤꯡ ꯂꯩꯑꯦ ꯒ꯭ꯌꯥꯟ ꯇꯥꯗꯦꯕ ꯈꯔ
ꯑꯩꯁꯨ ꯂꯩ ꯑꯗꯨꯕꯨꯗꯤ ꯄꯤꯡ ꯀꯔꯝꯕ ꯄꯥꯝꯃꯤ꯫
ꯌꯥꯝ ꯊꯤꯅ ꯋꯥꯎꯕ ꯌꯥꯝꯊꯤꯅ꯫
ꯑꯣ ꯄꯨꯡꯋꯥꯎ ꯋꯥꯎꯕꯗꯣ꯫
ꯑꯁ ꯑꯩ ꯑꯩ ꯅꯣꯡꯃ ꯎꯠꯀꯦꯀꯣ ꯐꯣꯇꯣ ꯊꯥꯔꯛꯀꯦ꯫ ꯌꯦꯡ ꯄꯤꯡ ꯑ ꯌꯥꯝ ꯊꯤꯅ ꯏꯪꯉꯦ ꯀꯩ ꯍꯥꯏꯗꯣꯏꯅꯣ ꯄꯤꯡ ꯍꯥꯏꯔꯒ ꯄꯤꯡ ꯌꯥꯝ ꯊꯤꯅ ꯏꯪꯉꯦ꯫ ꯑꯩ ꯍꯥꯏꯕ ꯍꯩꯇꯦꯕ꯫
ꯈꯪꯉꯤꯅꯦ ꯅꯪ ꯍꯥꯏꯗꯣ꯫
ꯌꯥꯝ ꯊꯤꯅ ꯏꯪꯉꯤ꯫
ꯑꯩꯖꯤꯅ ꯈꯪꯗꯦꯗ ꯑꯩꯌꯥꯛ ꯑꯩꯖꯦ ꯑꯌꯤꯡꯕ ꯁꯦꯠꯀꯦꯒꯨꯝꯕ ꯑꯗꯩ ꯑꯌꯤꯡꯕ ꯇꯧꯒꯦ ꯒꯥꯏꯅꯒ ꯈꯜꯂꯛꯄ ꯀꯥꯟꯗꯨꯗ ꯑꯗꯨꯝ ꯑꯌꯥꯛꯄ ꯇꯥꯒꯤ ꯍꯥꯏꯕ ꯑꯌꯥꯛꯄ ꯄꯥꯝꯕꯩꯔꯥ ꯈꯪꯗꯦ꯫
ꯅꯪ ꯏꯁꯣꯔꯅ ꯑꯌꯥꯛꯄꯒ ꯆꯥꯟꯅꯔꯅꯤ ꯑꯌꯥꯛꯄꯒ ꯂꯩꯔꯣꯅ ꯈꯜꯂꯛꯄ ꯑꯣꯏꯔꯝꯕꯁꯨ ꯌꯥꯏꯌꯦ꯫
ꯀꯩꯕ꯫ ꯑꯌꯥꯛꯄ ꯀꯩ ꯍꯥꯏꯅꯣ꯫
ꯑꯌꯥꯛꯄꯒ ꯑꯌꯥꯛꯄꯒ ꯆꯥꯟꯅꯅꯤ ꯍꯥꯏꯔ ꯀꯩꯅꯣꯕ꯫
ꯍꯣꯏ ꯑꯌꯥꯛꯄꯒ ꯆꯥꯅꯩ ꯆꯥꯅꯔꯅꯤ ꯍꯥꯏꯕꯒꯤ ꯏꯁꯣꯔꯅ ꯁꯤꯟꯕꯤꯕ ꯑꯣꯏꯔꯝꯃꯅꯤ ꯍꯥꯏꯕ꯫
ꯏꯁ ꯌꯥꯔꯦꯉꯣ꯫ ꯇꯟꯗꯟ ꯃꯆꯨ ꯂꯩꯕꯩ ꯐꯅꯦꯛꯇ ꯇꯟꯗꯟ ꯃꯆꯨ ꯂꯩꯌꯦꯅ ꯏꯃꯥ ꯏꯄꯦꯝꯃ ꯉꯥꯡꯕꯗ ꯉꯥꯡꯕꯗ ꯉꯥꯡꯕꯗ ꯑꯩ꯫
ꯎꯝ꯫
ꯑꯩ ꯍꯪꯆꯤꯠ ꯀꯣꯏꯕ ꯆꯠꯇꯣꯏꯅꯦ꯫
ꯀꯥꯏꯗ꯫
ꯀꯩꯅꯣꯗ ꯀꯪꯂꯥꯗ꯫
ꯋꯥꯎ ꯀꯅꯥꯒ꯫
ꯑꯩꯍꯣꯏ ꯁꯤ ꯂꯩꯀꯥꯏ ꯏꯃꯥꯟꯅꯕꯤꯅꯉꯩ ꯀꯣꯏꯁꯦꯅ ꯍꯥꯏꯕꯅꯤꯗ꯫
ꯏꯁ ꯅꯪ ꯂꯩꯀꯥꯏ ꯅꯃꯥꯅꯕꯤ ꯀꯌꯥꯝ ꯂꯩꯒꯦ꯫
ꯂꯩꯀꯥꯏ ꯑꯩꯈꯣꯏ ꯀ꯭ꯂꯥꯁ ꯃꯥꯟꯅꯕꯗ ꯑꯃ ꯑꯅꯤ꯫ ꯃꯍꯨꯝ ꯃꯔꯤ ꯃꯉꯥ꯫ ꯇꯔꯨꯛ ꯇꯔꯦꯠꯃꯨꯛ ꯂꯩ꯫
ꯏꯃꯥꯏꯄꯦꯃ ꯅꯣꯏ ꯏꯪꯈꯣꯜ ꯃꯅꯨꯡꯒꯨꯝꯕꯩ ꯉꯥꯛꯇꯔꯣ꯫
ꯅꯠꯇꯦꯍꯦ ꯑꯩꯈꯣꯏ ꯂꯩꯀꯥꯏꯒꯤꯅꯤ꯫ ꯂꯩꯀꯥꯏ ꯉꯥꯛꯇꯗ ꯑꯩꯒ ꯀ꯭ꯂꯥꯁ ꯃꯥꯅꯕꯅꯦ ꯀꯩꯒꯨꯝꯕ ꯀꯥꯞꯄꯒꯗꯤ ꯊꯥꯔꯛꯀꯦ ꯀꯥꯞꯇ꯭ꯔꯒꯗꯤ ꯊꯥꯔꯛꯑꯣꯏ ꯑꯩꯗꯤ
ꯄꯅꯤ ꯏꯕꯦꯃ꯫
ꯈꯪꯗꯦ ꯑꯩꯗꯤ ꯆꯠꯃꯟꯗꯅ ꯆꯠꯄꯨ ꯆꯠꯅꯤꯡꯗ꯭ꯔꯕꯅꯦꯕ ꯑꯩꯗꯤ꯫ ꯑꯗꯨ ꯑꯣꯏꯔꯁꯨ ꯃꯣꯏ꯫ ꯈꯪꯗꯦꯍꯦ꯫ ꯃꯣꯏꯒꯤ ꯀꯩꯅꯣ ꯌꯦꯡꯉꯒ ꯑꯩ ꯆꯠꯀꯦ ꯇꯧꯕꯅꯦ ꯑꯩꯒꯤ ꯑꯣꯏꯅꯗꯤ ꯑꯗꯨꯝ ꯑꯥꯗ ꯂꯩꯔꯀꯥꯟꯗ ꯑꯗꯨꯝ ꯑꯩꯈꯣꯏ ꯏꯃꯥꯟꯅꯕꯤꯒꯩ ꯑꯗꯨꯝ ꯆꯠꯂꯛꯑꯦꯕ
ꯅꯪꯗꯤ ꯈꯔ ꯇꯧꯋꯤꯅꯦ ꯑꯩꯈꯣꯏꯗꯤ ꯑꯃꯝ ꯐꯪꯖꯔꯛ
ꯌꯥꯔꯦ ꯅꯪꯁꯨ ꯑꯍꯥꯟꯕꯗ ꯆꯠꯂꯝꯃꯤꯗꯨꯅꯤ ꯑꯩꯈꯣꯏꯁꯨ ꯑꯍꯥꯟꯕꯗ ꯆꯞ ꯃꯥꯟꯅꯩ
ꯍꯪꯉꯥ ꯑꯩꯗꯤ ꯑꯅꯤꯔꯛꯇꯪ ꯆꯠꯄꯗ ꯉꯥꯏꯔꯤ ꯑꯃꯨꯔꯛ
ꯎꯝ ꯑꯩꯁꯨ ꯑꯗꯨꯃꯥꯏꯅꯅꯦꯍꯦ ꯑꯅꯤ ꯑꯍꯨꯝ ꯈꯛꯇꯪꯅꯦ ꯑꯩ ꯌꯥꯝ ꯆꯠꯇ꯭ꯔꯤ
ꯏꯁ ꯄꯤꯔꯦ ꯍꯥꯏꯔ ꯃꯌꯥꯝꯇꯤ ꯆꯠꯇ꯭ꯔꯤꯕꯒꯤ ꯑꯣꯏꯔꯦ
ꯎꯝ
ꯑꯦ ꯌꯥ ꯍꯂꯁꯦꯍꯦ
ꯊꯝꯃꯒꯦ ꯎꯝ
ꯑꯩ ꯃꯨꯛ ꯇꯧꯔꯛꯀꯦ
ꯎꯝ